ꯇꯥꯕ꯭ꯔꯣ
ꯇꯥꯏꯌꯦ
ꯑꯣ ꯅꯪ ꯉꯁꯥꯏ ꯍꯩ ꯆꯥꯏ ꯍꯥꯏꯔꯒ ꯀꯩꯅꯣꯝ ꯍꯪꯒꯦ ꯇꯧꯕꯅꯤ ꯍꯧꯖꯤꯛꯁꯤ ꯀꯥꯡ ꯃꯇꯝꯁꯨ ꯑꯣꯏꯕꯅꯤꯅ ꯀꯤꯍꯣꯝꯒꯨꯝꯕꯗꯨ ꯆꯥꯕ ꯆꯠꯅꯤꯡꯗ꯭ꯔꯣ ꯅꯣꯏ ꯅꯃꯥꯟꯅꯕ ꯑꯃꯅꯤ ꯇꯧꯔꯒ ꯑꯩꯈꯣꯏ ꯁꯣꯝꯗꯩꯁꯨ ꯏꯃꯥꯟꯅꯕ ꯑꯃꯅꯤ ꯍꯧꯔꯒ ꯂꯥꯛꯑ ꯀꯥꯡꯒꯤ ꯀꯤꯍꯣꯝ ꯆꯥꯎꯁꯤꯔꯣ
ꯌꯥꯏꯌꯦ ꯀꯤꯍꯣꯝ ꯑꯃꯨꯟꯕꯗꯣ ꯍꯟꯗꯛ ꯆꯍꯤꯒꯤ ꯆꯥꯗ꯭ꯔꯤ ꯉꯔꯥꯡꯕꯨꯗꯤ ꯑꯩꯈꯣꯏꯒꯤ ꯑ ꯉꯔꯥꯡ ꯑꯩꯈꯣꯏꯒꯤ ꯎꯁꯣꯞꯀꯤ ꯇꯧꯕꯗꯨꯗ ꯑꯩꯈꯣꯏꯒꯤ ꯍꯥꯟꯅ ꯂꯥꯏꯒꯤ ꯊꯧꯔꯝ ꯇꯧꯋꯤꯗꯅꯀꯣ ꯑꯗꯨꯗꯕꯨꯗꯤ ꯑꯩꯈꯣꯏꯒꯤ ꯎꯝ ꯍꯩꯔꯥ ꯀꯩ ꯀꯥ ꯃꯌꯥꯝ ꯑꯍꯜ ꯂꯃꯟ ꯐꯝꯃꯤꯕ ꯂꯥꯛꯏꯕ ꯕꯥꯥꯕꯣꯛ ꯀꯩꯀꯥ ꯃꯌꯥꯝꯗꯨꯗ ꯑꯩꯈꯣꯏꯒꯤ ꯀꯩ ꯍꯥꯏꯅꯤ ꯎꯝ ꯑꯆꯥꯄꯣꯠ ꯌꯦꯟꯕꯗꯣ ꯑꯗꯨꯗꯕꯨꯗꯤ ꯍꯥꯞꯄꯦꯕ ꯑꯀꯣꯏ ꯑꯩꯈꯣꯏꯒꯤ ꯍꯧꯖꯤꯛꯀꯤ ꯀꯤꯍꯣꯝꯗꯣ ꯍꯥꯞꯄꯦ ꯑꯗꯒꯤ ꯇꯔꯕꯨꯁ ꯍꯥꯞ ꯄꯦ ꯑꯗꯒꯤ ꯍꯩ ꯃꯍꯤ ꯑꯃ ꯍꯥꯞꯄꯦꯀꯣ ꯑꯗꯒꯤ ꯖꯤꯂꯤꯕꯤ ꯑꯝ ꯍꯥꯞꯄꯦ ꯀꯕꯣꯛ ꯍꯥꯞꯄꯦ ꯑꯗꯒꯤ ꯑ ꯀꯩꯕ ꯂꯐꯣꯏ ꯑꯃꯃꯝ ꯍꯥꯞꯄꯦ ꯑꯗꯩ ꯌꯨꯕꯤ ꯃꯁꯨꯡ ꯑꯃꯃꯝ ꯍꯥꯞꯄꯦ ꯌꯨꯕꯤ ꯑꯀꯪꯕꯗꯣ
ꯑꯗꯒꯤ ꯍꯩꯈꯥ ꯑꯃꯃꯝ ꯍꯥꯞꯄꯦ ꯍꯩꯈꯥ ꯃꯇꯝꯅꯤꯅ ꯑꯗꯒꯤ ꯑ ꯀꯩꯅꯣ ꯑꯩꯈꯣꯏꯒꯤ ꯀꯣꯝꯂꯥ ꯃꯥꯟꯕꯤ ꯑꯃ ꯃꯣꯁꯃꯤꯒ ꯍꯥꯏꯅꯕꯗꯣ ꯑꯗꯨꯗꯣ ꯇꯪꯈꯥꯏ ꯇꯪꯈꯥꯏ ꯑꯃ ꯈꯥꯏꯔꯒ ꯍꯥꯞꯄꯦ ꯑꯗꯨꯃꯥꯏꯟ ꯇꯧꯔꯒ ꯍꯥꯞꯄꯦ ꯑꯗꯣ ꯑꯩꯗꯤ ꯉꯔꯥꯡꯗꯣ ꯆꯥꯍꯧꯗ꯭ꯔꯦꯕ ꯑꯗꯨꯗꯣ ꯆꯥꯛꯆꯥ ꯃꯃꯥꯡꯗ ꯌꯦꯜꯂꯛꯄ ꯄꯣꯠꯅꯦꯕꯀꯣ ꯑꯗꯨꯏ ꯍꯦꯛ ꯌꯦꯜ ꯂꯣꯏꯕꯒ ꯉꯥꯍꯥꯛ ꯂꯩꯔ ꯆꯥꯛ ꯊꯥꯔꯦꯗꯅ ꯑꯗꯨꯗꯨꯒ ꯅꯪꯅ ꯍꯧꯖꯤꯛ ꯍꯥꯏꯔꯀꯥꯟ ꯅꯤꯡꯖꯡꯉꯛꯏ ꯀꯤꯍꯣꯝꯗꯣ ꯑꯩ ꯀꯤꯍꯣꯝꯖꯦ ꯆꯥꯅꯤꯡꯉꯦꯕꯀꯣ ꯌꯥꯝ ꯀꯟ ꯆꯥꯕꯗꯤ ꯑꯩ ꯉꯝꯃꯣꯏꯕ ꯃꯥꯏ ꯃꯅꯝ ꯌꯥꯝ ꯅꯨꯡꯁꯤꯗꯅ ꯀꯤꯍꯣꯝꯖꯦ ꯃꯅꯝꯗꯨꯁꯨ ꯌꯥꯝ ꯅꯨꯡꯁꯤꯕ ꯍꯥꯏꯇꯥꯔꯦ ꯑꯗꯨꯗ ꯃꯁꯨꯡ ꯑꯃ ꯑꯅꯤꯒ ꯆꯥꯕꯗꯤ ꯆꯥꯅꯤꯡꯉꯦ ꯊꯥꯏꯅꯗꯩ ꯍꯧꯅ ꯑꯩꯈꯣꯏꯗꯤ ꯀꯤꯍꯣꯝꯁꯦ ꯌꯥꯝ ꯆꯥꯔꯛꯑꯦꯕ ꯑꯩꯈꯣꯏꯒꯤ ꯎꯝ ꯆꯤꯡꯗ ꯑꯩꯈꯣꯏꯒꯤ ꯈꯪꯅꯕ ꯀꯩꯅꯣ ꯂꯩꯌꯦꯕꯀꯣ ꯃꯤ ꯈꯔ ꯂꯩꯌꯦꯕꯀꯣ ꯑꯈꯣꯏꯒ ꯑꯗꯨꯝ ꯑꯉꯥꯡ ꯑꯣꯏꯔꯤꯉꯩꯗꯒꯤ ꯂꯣꯟꯗꯤꯟꯅꯔꯛꯄ ꯍꯥꯏꯇꯥꯔꯦ ꯕꯕꯥ ꯍꯣꯏ ꯍꯥꯛꯇꯛꯇꯒꯤ ꯏꯃꯥ ꯍꯣꯏ ꯍꯥꯛꯇꯛꯇꯒꯤ ꯑꯗꯨꯝ ꯑ ꯅꯤꯡꯉꯣꯜ ꯆꯥꯛꯀꯧꯕꯒꯁꯦ ꯑꯗꯨꯝ ꯑꯩꯈꯣꯏꯗꯒ ꯑꯗꯨꯝ ꯀꯥꯎꯕꯤꯕ ꯈꯣꯠꯄꯤꯕ ꯇꯧꯕꯀꯣ ꯗꯨꯅ ꯃꯣꯏꯅ ꯆꯍꯤ ꯈꯨꯗꯤꯡꯒꯤ ꯑꯗꯨꯝ ꯑ ꯑꯩꯈꯣꯏꯒꯤ ꯀꯥꯡ ꯃꯇꯝꯁꯤꯗ ꯃꯣꯏꯅ ꯑꯗꯨꯝ ꯑꯩꯈꯣꯏꯗ ꯀꯤꯍꯣꯝ ꯀꯔꯤ ꯀꯔꯥꯖꯦ ꯑꯗꯨꯝ ꯕꯣꯔꯥ ꯕꯣꯔꯥꯗ ꯍꯥꯞꯄꯒ ꯊꯤꯜꯂꯛꯇꯣꯏꯅꯦꯕ ꯒꯤ ꯑꯩꯈꯣꯏꯅꯁꯨ ꯑꯗꯨꯝ ꯀꯣꯏꯕ ꯆꯠꯄꯣꯏ ꯀꯩꯕꯣꯏ ꯇꯧꯔꯒ ꯑꯩꯈꯣꯏ ꯏꯃꯨꯡ ꯃꯅꯨꯡ ꯄꯨꯂꯞ ꯄꯨꯂꯞ ꯆꯠꯂꯒꯅꯦ ꯃꯣꯏꯗ ꯑꯗꯨꯝ ꯆꯥꯛ ꯏꯁꯤꯡ ꯆꯥꯕ ꯈꯣꯠꯄ ꯇꯧꯋꯦꯕ ꯈꯪꯕ꯭ꯔꯥ ꯑꯗꯨꯅ ꯑꯗꯨꯅꯤ ꯅꯪ ꯍꯥꯏꯔ ꯀꯥꯟ ꯅꯤꯡꯖꯪꯉꯦ ꯑ ꯈꯪ ꯃꯇꯝꯗꯒꯗꯤ ꯑꯩꯈꯣꯏꯖꯦ ꯈꯪ ꯒꯁꯤꯗꯤ ꯅꯣꯡꯃꯇ ꯂꯨꯄꯥ ꯄꯤꯕ ꯑꯃ ꯄꯨꯊꯣꯛꯑꯒ ꯂꯩ ꯂꯨꯄꯥ ꯄꯤꯕ ꯑꯃ ꯑ ꯀꯩꯅꯣ ꯇꯧꯔ ꯂꯩꯔ ꯆꯥꯔꯛꯇꯦ ꯍꯥꯏꯕ ꯃꯣꯏꯗ ꯍꯧꯕꯅꯤꯅ ꯃꯣꯏꯅ ꯑꯗꯨꯝ ꯄꯤꯔ ꯄꯤꯔ ꯄꯤꯔꯛ ꯄꯤꯔꯛ ꯆꯥꯕꯗꯩ ꯑꯩꯈꯣꯏꯅꯁꯨ ꯆꯠꯂꯒ ꯑꯗꯨꯝ ꯍꯦꯛꯄ ꯑꯗꯨꯃꯥꯏꯅ ꯇꯧꯔꯛꯑꯦ ꯅꯪꯅ ꯀꯤꯍꯣꯝ ꯄꯜꯂꯀꯥꯟꯗ ꯅꯤꯡꯁꯤꯡꯉꯛꯄꯋꯥꯅꯦ ꯃꯔꯤ ꯃꯔꯤ
ꯎꯝ ꯈꯪꯗꯣ ꯍꯥꯎꯕꯅꯦ ꯈꯥꯖꯤꯡꯒ ꯑꯗꯒꯤ ꯃꯣꯏ ꯅꯥꯀꯨꯞꯄꯤ ꯇꯧꯔꯒ ꯃꯪꯒꯟ ꯈꯔ ꯇꯧꯔꯒ ꯉꯧꯔꯒꯥ ꯆꯥꯕꯗꯣ ꯑꯩꯈꯣꯏ ꯁ꯭ꯋꯥꯏꯗꯗꯤ ꯀꯥ ꯍꯦꯟꯅ ꯆꯥꯟꯅꯗꯦꯗ ꯑꯗꯨꯒꯨꯝꯕꯗꯣ ꯑꯃꯨꯛ ꯍꯥꯏꯗꯤ ꯐꯪꯁꯨ ꯐꯪꯗꯦ ꯍꯧꯁꯨ ꯍꯧꯗꯦꯕꯀꯣ ꯑꯩ ꯅꯍꯥꯟꯋꯥꯏ ꯑꯥ ꯀꯩꯅꯣꯗ ꯂꯩꯕ ꯀꯥꯟꯗꯗꯤ ꯌꯥꯝ ꯆꯥꯏꯌꯦ ꯕꯔꯥꯗ ꯀꯩꯗ ꯂꯩꯕ ꯀꯥꯟꯗꯗꯤ ꯑꯗꯨꯝ ꯃꯣꯏꯅ ꯍꯧꯔꯁꯨ ꯄꯤꯔꯛꯑꯦ ꯍꯥꯏꯗꯤ ꯑꯗꯨꯝ ꯉꯧꯔꯒꯁꯨ ꯄꯤꯔꯛꯑꯦ ꯑꯩꯈꯣꯏꯅꯁꯨ ꯑꯗꯨꯝ ꯉꯧꯋꯦ ꯍꯥꯎꯕꯗꯤ ꯍꯥꯎꯕꯅꯦ ꯃꯅꯝꯗꯣ ꯌꯥꯝ ꯅꯨꯡꯁꯤꯔꯒ ꯅꯨꯡꯁꯤꯕꯗꯤ ꯅꯠꯇꯦ ꯃꯥꯅꯝ ꯅꯝꯗꯤ ꯅꯝꯊꯤꯕꯅꯦ ꯑꯗꯨ ꯇꯥꯔꯒꯁꯨ ꯆꯥꯕ ꯀꯥꯟꯗ ꯌꯥꯝ ꯍꯥꯎꯕꯗꯣ ꯑꯗꯨꯃꯥꯏꯅ ꯑꯣꯏꯕꯅꯦ
ꯍꯥꯎꯋꯤꯉꯣ ꯀꯅꯥꯒꯨꯝꯕ ꯈꯔꯗꯤ ꯑꯗꯨꯗꯣ ꯃꯣꯔꯣꯛ ꯃꯦꯄꯗ ꯑꯗꯨꯝ ꯍꯤꯡꯅ ꯀꯣꯠꯂꯒ ꯆꯥꯅꯩꯑꯦꯕ ꯑꯩꯗꯤ ꯑꯗꯨꯃꯗꯤ ꯑꯩ ꯑꯃꯨꯛꯇꯗ ꯆꯥꯖꯗ꯭ꯔꯤꯀꯣ ꯑꯗꯨꯒ ꯉꯧꯔꯒ ꯕꯨꯗꯤ ꯌꯥꯝ ꯄꯥꯝꯃꯦ ꯍꯥꯎꯋꯦ ꯑꯗ ꯃꯥꯁꯦ ꯊꯥꯎꯕꯨꯗꯤ ꯌꯥꯝ ꯆꯨꯞꯄꯦꯕ ꯃꯥꯁꯦ ꯊꯥꯎ ꯌꯥꯝꯗ꯭ꯔꯗꯤ ꯍꯥꯎꯇꯦꯕꯀꯣ ꯊꯥꯎ ꯌꯥꯝ ꯆꯨꯞꯄꯦ ꯃꯥꯁꯦ ꯉꯧꯕ ꯃꯇꯝꯗ ꯑꯗꯨꯒ ꯍꯥꯎꯕꯗꯤ ꯌꯥꯝ ꯍꯥꯎꯋꯦ ꯃꯥꯏ ꯃꯥꯏ ꯃꯍꯥꯎ ꯑꯃꯃꯝꯅꯤ ꯉꯥꯒꯤ ꯃꯍꯥꯎ ꯑꯃꯥ ꯑꯗꯨꯒꯤ ꯃꯍꯥꯎ ꯑꯃꯥ ꯇꯣꯉꯥꯟ ꯇꯣꯉꯥꯟ ꯂꯤꯗꯅ ꯑꯗꯨꯁꯨ ꯃꯥꯁꯨ ꯑꯗꯨꯝ ꯍꯥꯎꯋꯤ ꯍꯥꯏꯕ ꯆꯥꯅꯤꯡꯕꯕꯨ ꯆꯥꯅꯤꯡꯉꯦ ꯍꯨꯖꯤꯛ ꯄꯜꯂꯛꯄꯗ
ꯅꯣꯏ ꯍꯧꯖꯤꯛꯀꯥꯟꯗꯤ ꯆꯠꯅꯗ꯭ꯔꯕꯣ ꯅꯣꯏ ꯕꯕꯥꯥꯏ ꯀꯩꯅꯣ ꯂꯩ ꯍꯥꯏꯗꯣ ꯍꯥꯟꯗꯤ ꯆꯠꯅꯕꯗꯣ ꯍꯧꯖꯤꯛ ꯆꯠꯇ꯭ꯔꯕꯣ ꯀꯃꯥꯏꯅ ꯇꯧꯒꯦ
ꯆꯠꯅꯩ ꯃꯃꯥꯡ ꯆꯍꯤ ꯃꯃꯥꯡ ꯆꯍꯤꯗ ꯎꯝ ꯈꯣꯏꯒꯤ ꯍꯨꯖꯤꯛꯀꯤ ꯑꯩꯈꯣꯏꯒ ꯑꯩꯈꯣꯏꯒ ꯈꯪꯅꯔꯤꯕ ꯏꯃꯨꯡꯗꯨꯒꯤ ꯃꯥꯏ ꯃꯆꯥꯅꯨꯄꯥ ꯈ꯭ꯋꯥꯏ ꯑꯍꯟꯗꯣ ꯑꯗꯨ ꯂꯨꯍꯣꯡꯕꯒꯤ ꯆꯠꯂꯦ ꯑꯗꯨꯁꯨ ꯃꯥꯁꯦ ꯃꯩ ꯑꯩꯈꯣꯏ ꯃꯩꯇꯩ ꯅꯨꯄꯤ ꯂꯧꯋꯦꯕꯀꯣ ꯑꯩꯈꯣꯏ ꯖꯥꯠ ꯃꯥꯟꯅꯗꯔꯥꯁꯨ ꯃꯥꯅ ꯃꯩꯇꯩ ꯅꯨꯄꯤ ꯂꯧꯋꯦꯕꯥ ꯑꯗꯨꯗꯨꯅ ꯃꯩꯇꯩꯒꯤ ꯃꯑꯣꯡꯗꯣ ꯂꯨꯍꯣꯡꯉꯦꯗꯅꯀꯣ ꯃꯩꯇꯩ ꯅꯨꯄꯤ ꯂꯧꯔꯕꯅꯤꯅ ꯑꯗ ꯃꯥ ꯁꯤꯗꯒꯤ ꯑꯗꯨꯝ ꯑꯩꯈꯣꯏꯒꯤ ꯀꯣꯛꯌꯦꯠ ꯀꯔꯤ ꯀꯔꯥ ꯂꯣꯏꯅꯃꯛ ꯎꯞꯄꯒ ꯐꯩꯖꯣꯝꯒ ꯁꯦꯠꯂꯒ ꯂꯨꯍꯣꯡꯕ ꯆꯠꯂꯦꯕ ꯃꯥꯁꯦ ꯈꯪꯕ꯭ꯔꯥ ꯑꯗꯨꯃꯥꯏꯅ ꯇꯧꯔꯒ ꯑꯩꯈꯣꯏ ꯏꯃꯨꯡꯒꯤ ꯃꯤꯡꯈꯩꯁꯨ ꯑꯗꯨꯝ ꯂꯣꯏꯅ ꯌꯥꯎꯔꯦ ꯑꯗ ꯃꯣꯏꯒꯤ ꯁꯦꯠꯀ ꯆꯥꯒꯗꯕꯗꯣ ꯃꯣꯏꯗꯤ ꯃꯩꯇꯩꯒꯤ ꯐꯤꯗꯤ ꯄꯥꯛꯅ ꯂꯩꯄꯣꯟꯇꯦꯗꯅ ꯑꯗꯨꯅ ꯑꯩꯈꯣꯏ ꯁꯤꯗꯒꯤ ꯂꯣꯏꯅ ꯄꯤꯔꯒ ꯂꯣꯏ ꯁꯦꯠꯄ ꯆꯥꯕ ꯑꯣꯏꯌꯦꯕ ꯈꯪꯕ꯭ꯔꯥ ꯑꯗꯨꯟ ꯂꯣꯏꯅꯃꯛ ꯌꯥꯎꯕ ꯆꯠꯂꯦ ꯑꯗꯨꯅ ꯑꯩꯗꯤ ꯂꯨꯍꯣꯡꯕ ꯅꯣꯡ ꯅꯤꯅꯤ ꯋꯥꯠꯂꯤꯉꯩꯗ ꯍꯥꯟꯅ ꯆꯠꯊꯣꯛꯑꯦ ꯑꯗꯨꯒ ꯂꯨꯍꯣꯡꯕꯗꯨꯗꯤ ꯑꯩ ꯌꯥꯎꯗ꯭ꯔꯦꯕ ꯑꯗꯨꯃꯥꯏꯅ ꯇꯧꯋꯤ ꯑꯗꯒꯤ ꯃꯆꯥꯅꯨꯄꯤ ꯑꯍꯟ ꯍꯣꯡꯕꯗꯁꯨ ꯃꯣꯏ ꯃꯆꯥꯅꯨꯄꯤ ꯑꯍꯟꯒꯤꯗꯗꯤ ꯃꯣꯏꯒꯤ ꯃꯣꯏꯒꯤ ꯖꯥꯠꯀꯤꯗ ꯑꯗꯨꯝ ꯍꯣꯡꯉꯦꯕꯀꯣ ꯑꯗꯨꯗꯨꯅ ꯑꯗꯨꯗꯤ ꯑꯗꯨꯝ ꯆꯥꯛ ꯏꯁꯤꯡꯒ ꯇꯧꯔꯒ ꯃꯣꯏꯁꯨ ꯌꯥꯝ ꯆꯥꯎꯅ ꯇꯧꯋꯦꯕ ꯃꯣꯏꯒꯤ ꯈꯨꯟꯗꯨꯗ ꯑꯗꯨꯝ ꯍꯣꯡꯉꯦꯕ ꯑꯗꯨꯁꯨ ꯆꯠꯂꯤ ꯑꯩꯈꯣꯏ ꯑꯩꯈꯣꯏ ꯂꯣꯏ ꯆꯠꯂꯤ ꯑꯗꯨꯁꯨ ꯀꯅꯥꯝꯇ ꯆꯤꯠꯊꯕ ꯂꯩꯇꯦ ꯑꯗꯨꯝ ꯍꯧꯖꯤꯛꯁꯨ ꯑꯗꯨꯝ ꯆꯠꯅꯔꯤꯌꯦ ꯏꯀꯨꯏ ꯀꯨꯏꯗ꯭ꯔꯤꯉꯩꯗꯁꯨ ꯂꯥꯛꯑꯝꯕꯅꯤ ꯁꯤꯗꯩꯁꯤꯗ ꯑꯗꯨꯝ ꯄꯥꯎ ꯑꯗꯨꯝ ꯐꯥꯎꯅꯩꯗ
ꯐꯩꯌꯦ ꯐꯩꯌꯦ‌ ꯑꯗꯨꯗꯤ ꯑꯗꯨ ꯅꯣꯏ ꯀꯩꯅꯣ ꯅꯣꯏ ꯅꯃꯥꯟꯅꯕ ꯕꯥꯃꯣꯟ ꯑꯣꯏꯕꯁꯨ ꯂꯩꯗꯥꯏꯅꯦ ꯃꯣꯏꯗꯤ ꯀꯥꯡꯅꯨꯡꯒꯤ ꯑꯗꯨ ꯈꯦꯆꯤ ꯆꯥꯁꯤ ꯈꯣꯠꯁꯤꯒꯗꯤ ꯍꯥꯏꯗꯤ ꯍꯧꯖꯤꯛꯇꯤ ꯃꯇꯝ ꯑꯣꯏꯔꯦꯅꯀꯣ ꯅꯛꯄꯨ ꯅꯛ ꯑꯝꯃꯅꯤ ꯇꯥꯡ ꯀꯌꯥꯅ ꯇꯥꯡ ꯇꯔꯥꯇꯔꯨꯛꯔꯥ ꯇꯔꯥꯇꯔꯦꯠꯂꯥ ꯑꯗꯨꯃꯥꯏꯅ ꯍꯥꯏꯕꯅꯦꯕ ꯑꯗꯨ ꯃꯣꯏꯗꯤ ꯑꯗꯨꯝ ꯕꯥꯃꯣꯟꯒꯤ ꯑꯣꯏꯕ ꯅꯦ ꯈꯦꯠꯆꯤꯒꯨꯝꯕ ꯇꯧꯕ꯭ꯔꯥ ꯑꯗꯨꯝ ꯅꯣꯏꯅꯁꯨ ꯍꯥꯏꯕꯗꯤ ꯇꯧꯕ ꯀꯥꯟꯗ ꯑꯗꯨꯝ ꯀꯧꯔꯛꯄ꯭ꯔꯥ ꯈꯣꯠꯄ꯭ꯔꯥ ꯆꯠꯄꯗꯤ ꯆꯠꯄ꯭ꯔꯥ ꯀꯃꯥꯏ ꯇꯧꯋꯤ ꯃꯣꯏꯗꯁꯨ
ꯆꯍꯤ ꯑꯅꯤ ꯑꯍꯨꯝꯃꯨꯛꯀꯤ ꯃꯃꯥꯡꯗꯗꯤ ꯃꯣꯏꯗ ꯀꯧꯔꯛꯇꯅ ꯑꯃꯨꯛꯇꯪꯗꯤ ꯆꯥꯈ꯭ꯔꯦꯕꯀꯣ ꯑꯗꯨꯒꯤ ꯃꯇꯨꯡꯗꯒꯤꯗꯤ ꯑꯈꯣꯏ ꯃꯁꯦꯟ ꯑꯣꯏꯅ ꯑꯗꯨꯝ ꯆꯥꯟꯅꯔꯁꯦꯅꯅꯦ ꯑꯈꯣꯏꯅ ꯃꯐꯝ ꯑꯃꯗ ꯏꯃꯅꯕꯒꯤ ꯑꯈꯣꯏꯒꯤ ꯖꯒꯥ ꯈꯔ ꯍꯥꯡꯕ ꯖꯒꯥ ꯍꯥꯏꯇꯥꯔꯦꯀꯣ ꯑꯗꯨꯒꯨꯝꯕ ꯃꯐꯝ ꯑꯗ ꯑꯗꯨꯝ ꯑꯈꯣꯏ ꯃꯁꯦꯟ ꯇꯧꯅꯔꯒ ꯑꯗꯨꯝ ꯊꯣꯡꯉꯒ ꯆꯥꯕꯗꯣ ꯍꯧꯖꯤꯛ ꯏꯃꯥꯟꯅꯕ ꯕꯃꯣꯟꯗꯨꯅ ꯊꯣꯡꯉꯒ ꯑꯗꯨꯃꯥꯏꯅ ꯆꯥꯏ ꯑꯗꯣ ꯍꯟꯗꯛ ꯆꯍꯤꯒꯤꯁꯨ ꯍꯟꯗꯛꯀꯤ ꯂꯥꯛꯏꯕ ꯀꯥꯡꯁꯤꯗ ꯃꯥꯒꯤ ꯑ ꯃꯥꯁꯨ ꯑꯃꯨꯛ ꯑꯈꯣꯏꯒꯤ ꯎ ꯑꯈꯣꯏ ꯄꯨꯡ ꯏꯁꯩ ꯀꯩꯀꯥ ꯇꯧꯕ ꯕꯅꯤꯅꯅꯦ ꯃꯥꯁꯨ ꯃꯥꯒꯤ ꯊꯧꯔꯝ ꯃꯌꯥꯝ ꯑꯃ ꯑꯗꯨꯝ ꯄꯔꯦꯡ ꯁꯥꯟꯅ ꯂꯩꯕꯅꯤꯅ ꯃꯔꯛꯇ ꯑꯈꯣꯏꯒꯤ ꯑꯍꯥꯡꯕ ꯃꯇꯝ ꯑꯃ ꯑ ꯌꯦꯡꯉꯒ ꯑꯩ ꯍꯥꯏꯔꯛꯑꯒꯦ ꯑꯗꯨꯗꯨꯒ ꯑꯈꯣꯏ ꯃꯌꯥꯝꯗꯣ ꯄꯥꯎ ꯐꯥꯎꯅꯔꯒ ꯎꯝ ꯀꯥꯡꯒꯤ ꯅꯨꯃꯤꯠ ꯅꯨꯃꯤꯠ ꯂꯩꯔꯤꯗꯅ ꯃꯥꯏ ꯀꯥꯡꯉꯤ ꯅꯨꯃꯤꯠ ꯃꯉꯥꯅꯤ ꯇꯔꯨꯛꯅꯤ ꯂꯩꯇꯅꯀꯣ ꯑꯗꯨꯒꯤ ꯃꯅꯨꯡꯗꯨꯗ ꯃꯥ ꯅꯣꯡꯃꯝꯗꯤ ꯑꯗꯨ ꯁꯨꯇꯤ ꯂꯧꯔꯒꯦ ꯀꯩꯒꯨꯝꯕ ꯂꯧꯗ꯭ꯔꯒꯁꯨ ꯑ ꯅꯣꯏꯒꯤ ꯊꯣꯡꯕꯗꯨꯁꯨ ꯅꯪꯅꯅꯕ ꯑꯗꯒꯤ ꯃꯥꯒꯤꯗꯨꯁꯨ ꯆꯠꯄꯗꯨꯁꯨ ꯅꯪꯅꯅꯕ ꯇ ꯇꯥꯟꯖꯥ ꯑꯃ ꯌꯦꯡꯉꯀꯥꯟ ꯃꯥ ꯁꯤꯜꯂꯛꯑꯒꯦ ꯑꯗꯨꯗꯨꯒ ꯆꯥꯟꯅꯁꯦꯅ ꯑꯗꯨꯃꯥꯏꯅ ꯇꯧꯔꯒ ꯍꯥꯏꯅꯔꯤꯅꯦ ꯉꯍꯥꯟꯗꯒꯤ
ꯎꯝ ꯑꯩꯉꯣꯟꯗꯁꯨ ꯅꯍꯥꯟ ꯍꯥꯏꯔꯝꯕꯅꯦ ꯐꯣꯟ ꯇꯧꯕ ꯀꯥꯟꯗ ꯑꯗꯨꯝ ꯀꯥꯡ ꯃꯇꯝꯗ ꯂꯥꯛꯑꯣ ꯑꯈꯣꯏ ꯈꯦꯖꯤ ꯇꯧꯗꯣꯏꯅꯦ ꯈꯣꯠꯇꯣꯏꯅꯦ ꯅꯣꯡꯃ ꯆꯥꯅꯁꯦ ꯑꯗꯨꯃꯥꯏꯅ ꯍꯥꯏꯅꯈꯤꯕꯅꯦ ꯈꯣꯠꯈꯤꯕꯅꯦ ꯑꯗꯨ ꯆꯥꯅꯗꯧ ꯇꯥꯔꯗꯤ ꯑꯗꯨꯝ ꯑꯗꯨꯝ ꯄꯥꯎ ꯐꯥꯎꯔꯛꯀꯦ ꯅꯪꯁꯨ ꯂꯥꯛꯑꯣ ꯈꯣꯔꯅ ꯍꯣꯏ ꯍꯣꯏ ꯌꯦꯡꯁꯦ ꯈꯣꯠꯆꯦ ꯑꯗꯨꯗꯤ ꯍꯥꯏꯈꯤꯕꯅꯦꯕ ꯑꯗꯨ ꯃꯥ ꯊꯣꯡꯕ ꯊꯥꯛꯄꯗꯤ ꯑꯗꯨꯝ ꯍꯩꯕ꯭ꯔꯣ ꯑꯗꯨꯒ ꯑꯇꯣꯞꯄ ꯃꯤꯒꯤ ꯗꯦꯕ ꯀꯃꯩ ꯀꯩꯗꯧꯕꯒꯤ ꯆꯥꯛ ꯊꯣꯡꯕ ꯈꯣꯠꯄꯗꯤ ꯆꯠꯄ꯭ꯔꯣ ꯀꯃꯥꯏꯟ ꯇꯧꯒꯦ
ꯑ ꯗꯦꯕ ꯀꯔꯃ ꯀꯔꯤ ꯀꯔꯥꯒꯤꯗꯤ ꯃꯥ ꯆꯠꯇꯕꯅꯦꯕ ꯑꯗꯨꯒ ꯍꯩꯗꯤ ꯍꯩꯕꯅꯤ ꯃꯥ ꯊꯣꯡꯕ ꯃꯃꯥꯡ ꯆꯍꯤꯗꯁꯨ ꯃꯥꯅ ꯊꯣꯡꯒ ꯆꯥꯕꯗꯣ ꯌꯥꯝ ꯍꯥꯎꯋꯦꯕꯀꯣ ꯑꯗꯨ ꯃꯣꯏ ꯗꯦꯕꯔ ꯀꯔꯃ ꯀꯩꯀꯥꯒꯤꯗꯤ ꯃꯣꯏꯗꯤ ꯆꯥꯛ ꯊꯣꯡꯕꯒꯤꯗꯃꯛꯇꯗꯤ ꯃꯥ ꯆꯠ ꯆꯠꯄ ꯌꯥꯎꯗꯕꯅꯦ ꯃꯥꯒꯤꯅ ꯇꯣꯉꯥꯟꯅ ꯄꯨꯡꯒꯨꯝꯕ ꯑꯗꯒꯤ ꯑꯈꯣꯏꯒꯤ ꯁꯣꯔꯥꯠ ꯏꯁꯩ ꯁꯛꯄ ꯑꯗꯒꯤ ꯅꯥꯍꯨꯠ ꯅꯥꯔꯦꯡ ꯇꯧꯕ ꯑꯗꯨꯒꯨꯝꯕꯒꯤ ꯑꯗꯨꯃꯥꯏꯅ ꯑꯗꯒꯤ ꯂꯨꯍꯣꯡꯕꯈꯩꯁꯨ ꯁꯛꯄ꯭ꯔꯥ ꯀꯩꯑꯣꯝ ꯇꯧꯕꯅꯤ ꯃꯣꯏꯁꯦ ꯍꯩꯖꯤꯡ ꯄꯣꯠꯀꯤ ꯍꯥꯏꯕ꯭ꯔꯥ ꯂꯨꯍꯣꯡꯕꯒꯤ ꯍꯥꯏꯕꯔ ꯍꯣꯏ ꯂꯨꯍꯣꯡꯕꯒꯤ ꯑꯣꯏꯔ ꯃꯥꯜꯂꯦ ꯑꯗꯨꯒꯨꯝꯕꯒꯤꯁꯨ ꯁꯛꯄ ꯑꯗꯨꯃꯥꯏꯅ ꯃꯥꯏ ꯏꯁꯩꯒꯤ ꯀꯩꯒꯤ ꯑꯗꯨꯃꯥꯏ ꯇꯧꯔꯒ ꯂꯩꯕꯅꯦꯕ ꯃꯣꯏꯗꯤ ꯑꯗꯨꯅ ꯃꯣꯏꯗꯤ ꯆꯥꯛ ꯊꯣꯡꯕꯅ ꯇꯣꯡꯉꯥꯂꯤꯗꯅꯀꯣ ꯑꯗꯨ ꯃꯥꯗꯤ ꯆꯥꯛ ꯊꯣꯡꯕꯗꯤ ꯆꯠꯇꯦꯕ ꯃꯣꯏ ꯃꯁꯥꯒꯤ ꯑꯣꯏꯅꯕꯨꯗꯤ ꯍꯩꯖꯕꯅꯦ ꯑꯗꯨꯝ ꯍꯥꯎꯋꯦ ꯃꯥꯅ ꯉꯥꯝꯃꯨꯛ ꯊꯣꯡꯕꯗꯣ ꯈꯦꯆ꯭ꯔꯤꯒꯗꯣ ꯑꯗꯩ ꯎꯠꯇꯤꯒꯤꯗꯣ ꯍꯥꯎꯋ ꯌꯥꯝꯅ ꯍꯩꯕꯅ ꯍꯩꯕꯅꯦ
ꯑꯗꯨ ꯃꯣꯏ ꯏꯃꯨꯡꯒꯤ ꯃꯤ ꯃꯈꯩ ꯑꯗꯨ ꯃꯣꯏ ꯃꯌꯥꯝꯕ ꯍꯣꯏ ꯑꯗꯒꯤ ꯀꯩꯅꯣ ꯃꯌꯥꯝꯗꯨꯗꯤ ꯂꯣꯏ ꯆꯠꯄ꯭ꯔꯣ ꯀꯃꯥꯏꯟ ꯇꯧꯒꯦ ꯃꯥꯉꯥꯇꯔꯣ ꯆꯠꯇ꯭ꯔꯤꯁꯦ ꯑꯇꯣꯞꯄꯗꯤ ꯆꯠꯄ꯭ꯔꯕ ꯏꯃꯨꯡꯒꯤ ꯃꯤꯗ
ꯑꯗꯨꯗꯤ ꯑꯩ ꯆꯞ ꯆꯥꯕꯤꯗꯤ ꯈꯪꯗꯦ ꯃꯌꯥꯝꯕ ꯆꯠꯄ꯭ꯔꯗꯤ ꯈꯪꯗꯦꯕꯀꯣ ꯑꯗꯨꯒ ꯃꯥꯗꯤ ꯆꯠꯇꯦꯕ ꯃꯣꯏ ꯃꯌꯥꯝꯕꯁꯤꯡꯁꯨ ꯆꯠꯂꯝꯗꯧ ꯃꯥꯟꯗꯦ ꯑꯩꯅ ꯈꯟꯕꯗ ꯑꯣ ꯑꯗꯣ ꯅꯪ ꯀꯩꯒꯨꯝꯕ ꯁꯪꯉꯒꯗꯤ ꯑꯈꯣꯏꯒꯤ ꯅꯨꯃꯤꯠꯇꯨꯗ ꯅꯪ ꯌꯥꯎꯁꯤ ꯆꯥꯁꯤ ꯂꯥꯛꯑꯣ ꯀꯩꯅꯣ
ꯍꯣꯏ ꯌꯦꯡꯒꯦ ꯊꯕꯛꯇꯣ ꯂꯩꯕ ꯍꯥꯡꯕ ꯑꯣꯏꯇꯥꯔꯒꯗꯤꯀꯣ ꯑꯗꯨꯝ ꯂꯥꯛꯀꯦ ꯌꯦꯡꯉꯦ ꯀꯥꯡꯗꯕꯨ ꯑꯣꯏꯔꯁꯨ ꯀꯥꯡꯂꯦꯟꯗꯕꯨ ꯑꯣꯏꯔꯁꯨ ꯅꯠꯇ꯭ꯔꯥ ꯑꯗꯨꯝ
ꯎꯝ ꯑꯗꯨꯒ ꯑꯃꯨꯛ ꯇꯥꯔꯤꯛ ꯇꯔꯥꯃꯥꯊꯣꯏ ꯍꯟꯗꯛꯀꯤ ꯂꯥꯛꯏꯕ ꯊꯥꯡꯖ ꯅꯨꯃꯤꯠ ꯇꯥꯕꯅꯦ ꯑꯗꯁꯨ ꯑꯩꯈꯣꯏ ꯃꯌꯥꯝꯁꯦ ꯅꯣꯡꯃ ꯑꯃ ꯄꯨꯜꯂꯞ ꯑꯩꯈꯣꯏꯒꯤ ꯀꯩꯅꯣ ꯇꯧꯕꯗꯣ ꯃꯐꯝ ꯑꯃꯗ ꯂꯦꯛꯑꯒ ꯑꯩꯈꯣꯏ ꯃꯌꯥꯝ ꯂꯥꯡꯃꯤꯟꯅꯔꯒ ꯆꯥꯛ ꯏꯁꯤꯡꯒ ꯊꯣꯡꯉ ꯆꯥꯕꯗꯣ ꯇꯧꯁꯦꯅꯅꯦ ꯅꯍꯥꯟꯗꯒꯤ ꯃꯣꯏ ꯃꯌꯥꯝꯗ ꯄꯥꯎꯁꯦ ꯑꯃꯃꯨꯛ ꯄꯤꯔꯛꯏ ꯑꯃꯅ ꯑꯃꯨꯛ ꯄꯤꯔꯛꯏ ꯑꯃꯅ ꯑꯃꯨꯛ ꯄꯤꯔꯛꯏ ꯑꯩꯅꯅꯦ ꯑꯩ ꯑꯩꯁꯦ ꯎ ꯍꯣꯏꯅ ꯍꯥꯏꯕꯁꯦ ꯑꯩꯁꯦ ꯉꯝꯗ꯭ꯔꯦꯕ ꯍꯥꯏꯕꯗꯤ ꯌꯨꯝꯗ ꯊꯕꯛ ꯃꯌꯥꯝ ꯆꯤꯟꯕꯅꯤꯅꯅꯦ ꯉꯝꯗ꯭ꯔꯦꯕꯀꯣ ꯑꯗꯨꯗꯨꯅ ꯃꯣꯏꯅꯗꯤ ꯆꯠꯇ ꯌꯥꯔꯣꯏ ꯑꯗꯨ ꯇꯧꯗ ꯌꯥꯔꯣꯏ ꯒꯥꯔꯤ ꯅꯨꯡꯂꯤ ꯀꯔꯤ ꯀꯔꯥ ꯑꯩꯈꯣꯏ ꯂꯣꯏꯅꯃꯛ ꯋꯥꯏꯔꯒ ꯑꯗꯨꯝ ꯆꯠꯇꯣꯏꯅꯤ ꯃꯣꯏ ꯚꯔꯥꯗꯨ ꯒꯥꯔꯤ ꯚꯔꯥꯗꯨꯁꯨ ꯎꯝ ꯑꯋꯥꯏꯃꯟ ꯂꯤꯁꯤꯡ ꯑꯃ ꯆꯧꯉꯥ ꯍꯥꯏꯕ ꯂꯤꯁꯤꯡ ꯑꯅꯤ ꯍꯥꯏꯕꯒ ꯑꯃ ꯍꯥꯏꯌꯦꯕꯀꯣ ꯑꯗꯨꯨꯃꯥꯏꯅ ꯒꯥꯔꯤ ꯑꯅꯤꯒꯨꯝꯕ ꯇꯧꯔꯒ ꯑꯩꯈꯣꯏ ꯇꯔꯦꯠ ꯅꯤꯄꯥꯜ ꯇꯔꯥꯃꯨꯛ ꯁꯨꯔꯒꯗꯤ ꯑꯗꯨꯃꯥꯏꯅ ꯒꯥꯔꯤ ꯑꯅꯤꯒꯨꯝꯕ ꯅꯦꯛꯑꯒ ꯅꯣꯡꯃ ꯑꯃ ꯑꯍꯤꯡ ꯂꯦꯛꯊꯣꯛꯑꯒ ꯅꯣꯡꯉꯥꯜꯂ ꯂꯥꯛꯁꯦꯅ ꯍꯥꯏꯅꯕ ꯑꯗꯨꯗ ꯑꯩꯅꯅꯦ ꯄꯥꯎꯈꯨꯝꯁꯨ ꯁꯨꯄꯤ ꯄꯤꯗ꯭ꯔꯦꯕ ꯑꯩꯁꯨ ꯍꯥꯏꯕꯗꯤ ꯑꯩ ꯑꯩ ꯌꯥꯎꯅꯤ ꯑꯣꯔ ꯌꯥꯎꯔꯣꯏ ꯍꯥꯏꯕꯁꯦ ꯍꯥꯏꯕ ꯉꯝꯗ꯭ꯔꯦꯕ ꯈꯪꯕ ꯊꯕꯛꯁꯤꯒꯤ ꯃꯀꯣꯏ ꯃꯌꯥꯝꯁꯤꯅ ꯑꯗꯣ ꯅꯪ ꯆꯠꯅꯤꯡꯕ꯭ꯔꯣ
ꯍꯣꯏ ꯑꯗꯨꯝ ꯇꯥꯟꯖꯥ ꯌꯦꯡꯉꯗꯤ ꯁꯪꯉꯒ ꯄꯨꯂꯞ ꯆꯠꯃꯤꯟꯅꯔꯁꯨ ꯌꯥꯏꯗ ꯍꯥꯏꯕꯗꯤ ꯃꯤ ꯃꯌꯥꯝ ꯄꯨꯟꯕꯒꯤ ꯅꯨꯡꯉꯥꯏꯕꯁꯨ ꯂꯩꯕꯅꯦꯕꯀꯣ ꯃꯤ ꯑꯃ ꯍꯦꯛꯇꯪ ꯆꯠꯄꯗꯨ ꯃꯌꯥꯝ ꯄꯨꯂꯞ ꯆꯠꯂꯒ ꯑꯩ ꯂꯥꯡꯃꯤꯟꯅꯕꯗꯣ ꯑꯗꯨ ꯅꯨꯡꯉꯥꯏꯕꯅꯦꯕ
ꯑꯣ ꯑꯗꯣ ꯂꯥꯡꯃꯤꯟꯅꯕ ꯍꯥꯞꯄꯗꯣ ꯀꯨꯏꯗ꯭ꯔꯕꯅꯤꯅꯅꯦ ꯅꯪꯁꯨ ꯑꯁꯦꯡꯕ ꯑꯃ ꯍꯥꯏꯔꯒꯗꯤ ꯑꯩꯁꯨ ꯁꯣꯝ ꯅꯥꯀꯟꯗ ꯁꯤꯟꯗꯣꯛ ꯁꯤꯟꯖꯤꯟ ꯇꯧꯗꯣꯏꯅꯦꯕ ꯇꯥꯔꯤꯛ ꯃꯥꯄꯟ ꯅꯠꯇꯦ ꯇꯥꯔꯤꯛ ꯇꯔꯥꯃꯥꯊꯣꯏꯅꯦꯕꯀꯣ ꯇꯥꯔꯤꯛ ꯇꯔꯥꯃꯥꯊꯣꯏꯁꯦ ꯊꯥꯡꯖ ꯇꯥꯏ ꯀꯥꯏꯅ ꯃꯣꯏꯅ ꯍꯥꯏꯈꯤꯕꯅꯦꯕ ꯑꯗꯨꯒꯤꯅꯤꯗ ꯑꯩꯅ ꯍꯥꯏꯁꯤꯅ ꯍꯥꯟꯅ ꯍꯥꯏꯍꯧꯗ꯭ꯔꯒꯗꯤ ꯃꯤ ꯃꯤꯗꯣ ꯃꯁꯤꯡ ꯑꯗꯨꯛ ꯑꯗꯨꯛꯅ ꯍꯥꯏꯅꯕꯅꯤꯅ ꯑꯗꯨꯒꯤ ꯋꯥꯅꯤꯗ
ꯈꯣꯏ ꯅꯣꯏ ꯃꯤ ꯀꯌꯥꯃꯨꯛ ꯁꯨꯗꯣꯏꯅꯣ ꯆꯠꯇꯣꯏꯗꯨꯗꯤ
ꯃꯤꯁꯦ ꯑꯩꯈꯣꯏ ꯂꯩꯔꯤꯁꯦ ꯑꯩꯈꯣꯏ ꯑꯃ ꯑꯗꯒꯤ ꯑꯩꯒ ꯑꯅꯤ ꯑꯍꯨꯝ ꯃꯔꯤ ꯃꯉꯥ ꯇꯔꯨꯛ ꯑꯗꯒꯤ ꯇꯔꯦꯠ ꯅꯤꯄꯥꯜ ꯃꯥꯄꯜ ꯃꯤ ꯃꯥꯄꯜ ꯇꯔꯥꯃꯨꯛꯇꯤ ꯁꯨꯔꯅꯤ ꯑꯗꯨꯝ
ꯍꯣꯏ ꯍꯥꯏꯔꯛꯑꯒꯦ ꯄꯥꯎꯗꯣ ꯐꯔꯦ ꯐꯔꯦ ꯑꯩ ꯊꯝꯃꯒꯦꯀꯣ ꯑꯗꯨꯗꯤ
ꯍꯣꯏ ꯍꯣꯏ ꯐꯔꯦ ꯐꯔꯦ ꯄꯣꯊꯥꯔꯣ